ꯍꯜꯂꯣ
ꯑꯣ ꯇꯥꯏꯌꯦ ꯇꯥꯕ꯭ꯔꯣ?
ꯉꯁꯥꯏ ꯀꯥꯏ ꯆꯠꯂꯨꯒꯦ?
ꯀꯩꯝ ꯆꯠꯇꯦꯗ ꯑꯉꯥꯡ ꯇꯨꯏꯁꯟ ꯆꯠꯂꯨꯕꯅꯤ꯫
ꯑꯣ ꯉꯁꯥꯏ ꯅꯪ ꯂꯝꯕꯤꯗ ꯁꯥꯏꯀꯜ ꯊꯧꯔ ꯆꯠꯄ ꯑꯩ ꯎꯔꯝꯕ ꯍꯥꯏꯇꯥꯔꯦ꯫
ꯑꯣ ꯑꯗꯨ ꯁꯥꯏꯀꯟ ꯊꯧꯏꯗꯨ ꯀꯩꯅꯣꯅꯦ꯫ ꯑꯩ ꯇꯨꯏꯁꯟ ꯆꯠꯄꯩꯅꯤ ꯁꯥꯏꯀꯟꯗ ꯆꯠꯂꯦ꯫
ꯎꯝ ꯍꯌꯦꯡꯗꯤ ꯑꯦꯛꯖꯥꯝ ꯂꯩꯕ꯭ꯔꯥ?
ꯍꯌꯦꯡ ꯑꯦꯛꯖꯥꯝ ꯑꯩꯒꯤ ꯅꯦꯠꯀꯤ ꯑꯦꯛꯖꯥꯝ ꯂꯩ꯫
ꯎꯝ ꯆꯥꯛ ꯏꯁꯤꯡ ꯎꯅꯔꯔꯕꯣ?
ꯆꯥꯛ ꯏꯁꯤꯡ ꯎꯅꯗ꯭ꯔꯤꯅꯦ ꯆꯥꯛꯁꯦ ꯉꯥꯍꯥꯛ ꯂꯩꯔ ꯆꯥꯒꯦꯅ꯫
ꯑꯣ ꯀꯩ ꯊꯣꯡꯗꯤ ꯊꯣꯡꯗ꯭ꯔꯤꯕꯣ ꯍꯥꯏꯁꯦ?
ꯆꯥꯛ ꯊꯣꯡꯉꯦꯗ ꯂꯣꯏꯔꯦ ꯁꯧꯒ꯭ꯔꯤ ꯑꯃꯒ ꯀꯥꯡꯉꯧ ꯑꯃꯒ꯫ ꯇꯧꯔꯕꯅꯤ
ꯑꯍꯥꯎꯕꯅꯤ ꯅ ꯑꯗꯨꯗꯤ꯫
ꯑꯍꯥꯎꯕꯅꯦ ꯃꯇꯝꯁꯤꯒꯤ ꯁꯨꯝ ꯁꯝꯁꯨ ꯁꯝꯕ ꯌꯥꯝ ꯀꯟꯅꯁꯨ ꯋꯥꯗꯕ ꯐꯠ ꯊꯣꯡꯖꯜꯂꯦ꯫
ꯑꯣ
ꯆꯥꯔꯕꯣ ꯅꯪꯗꯤ?
ꯆꯗ꯭ꯔꯤꯗ ꯑꯩꯁꯨ꯫
ꯀꯩꯅꯣ ꯊꯦꯡꯉꯤꯅ꯫
ꯉꯜꯂꯤꯍꯦ ꯃꯤ ꯆꯥꯛ ꯊꯣꯡꯅꯕꯗ ꯉꯥꯏꯅꯔꯤ ꯀꯩꯅꯣꯅꯦ ꯀꯗꯥꯏꯗ ꯊ‌ꯦꯡꯉꯤꯅꯣ꯫
ꯆꯥꯌꯦꯗꯥꯏꯅꯦ
ꯑꯁ ꯅꯣꯡ ꯐꯥꯗꯣꯛ ꯈꯛꯇꯅꯤꯗ ꯑꯗꯨꯗꯤ꯫
ꯑꯣ
ꯑꯌꯥꯝꯕ ꯑꯗꯨꯝ ꯄꯨꯡ ꯃꯥꯄꯟ ꯇꯔꯥ ꯁ꯭ꯋꯥꯏꯗ ꯑꯃ ꯆꯥꯏ꯫
ꯑꯣ ꯆꯥꯛ ꯊꯦꯡ ꯊꯦꯡ ꯆꯥꯕꯁꯤꯁꯨ ꯑꯩꯗꯤ ꯍꯛꯆꯥꯡ ꯅꯨꯡꯉꯥꯏꯇꯦꯅ ꯉꯟꯅ ꯆꯥꯊꯣꯛꯄꯅꯦ ꯑꯗꯣ ꯉꯁꯤꯗꯤ ꯈꯤꯇꯪ ꯑꯊꯨꯝ ꯃꯍꯥꯎ ꯈꯔ ꯆꯥꯥꯁꯜꯂꯨꯕ ꯑꯗꯨꯒꯤ ꯉꯍꯥꯛꯇꯪ ꯂꯩꯔ ꯆꯥꯔꯗꯝꯅꯤ꯫
ꯎꯝ ꯀꯨꯝꯍꯩ ꯌꯦꯡꯕꯒ ꯑꯝꯇ ꯆꯠꯇ꯭ꯔꯕꯣ?
ꯀꯨꯝꯍꯩ ꯌꯦꯡꯕ ꯆꯠ ꯄꯠꯖꯦ ꯑꯁ ꯂꯥꯏ ꯍꯔꯥꯎꯕꯁꯦ ꯑꯝꯇ ꯌꯦꯡꯕ ꯆꯠꯂꯨꯁꯦ ꯈꯟꯕꯅꯤꯅꯦ꯫ ꯑꯗꯨ ꯆꯠꯇꯦ ꯍꯧꯖꯤꯛ ꯈꯨꯔꯥꯏꯗ ꯍꯔꯥꯎꯔꯤ ꯃꯥꯜꯂꯦꯅꯦ
ꯑꯥ
ꯑꯗꯨ ꯆꯠꯂꯨꯖꯤꯔꯣ ꯀꯃꯥꯏꯟ ꯇꯧꯒꯦ ꯅꯪ ꯁꯪꯕ꯭ꯔꯣ
ꯆꯠꯂꯨꯖ‌ꯦ ꯌꯥꯏꯌꯦ
ꯑꯩꯖꯨ ꯃꯤ ꯂꯩꯇꯗꯅ ꯇꯧꯔꯤꯝꯅꯤꯅꯦ
ꯑꯩꯁꯨ ꯀꯣꯏꯅꯤꯡ ꯀꯣꯏꯅꯤꯡ ꯂꯩꯔꯝꯃꯤꯅꯤꯅꯦꯍꯦ
ꯍꯣꯏ ꯑꯩ ꯑꯉꯥꯡ ꯇꯨꯏꯁꯟ ꯍꯧꯖꯤꯛ ꯈꯔ ꯀꯣꯝꯃꯤꯕꯀꯣ ꯍꯥꯏꯗꯤ ꯃ‌ꯣꯏ ꯑꯦꯛꯖꯥꯝ ꯂꯣꯏꯅꯈꯤꯕ ꯇꯥꯏꯃꯤꯡ ꯇꯥꯕꯒꯤ ꯁꯤꯗ ꯀꯣꯏꯍꯧꯗ꯭ꯔꯗꯤ ꯀꯣꯏꯕ ꯐꯪꯉꯔꯣꯏꯗꯕ
ꯎꯝ ꯆꯠ ꯆꯠꯊꯣꯛꯎꯖ‌ꯦ ꯑꯩꯖꯨ ꯑꯥ ꯀꯩꯅꯣ ꯇꯧꯕꯒꯤ ꯄꯩꯈꯥ ꯂꯣꯢ ꯕꯒꯤ ꯅꯦ꯫ ꯃꯣꯏꯗꯣ ꯀꯥꯂꯦꯟ ꯁꯨꯇꯤ ꯊꯥꯔꯤꯌ‌ꯦꯕ
ꯑꯣ ꯑꯗꯨꯗꯤ ꯆꯞ ꯆꯥꯔꯦ ꯀꯩꯅꯣ ꯑꯧ ꯍꯥꯏꯔꯣꯅꯦ
ꯀꯥꯂꯦꯟ ꯁꯨꯇꯤ ꯊꯥꯕꯗꯣ ꯃꯣꯏ ꯗꯦꯠ ꯐꯥꯏꯚ ꯐꯥꯎ ꯑꯣꯏꯔꯤꯕ
ꯑꯣ ꯈ‌ꯣꯏꯁꯨ ꯑꯗꯨꯋꯥꯏꯅ ꯑꯣꯏꯕꯅꯤꯅꯦ
ꯑꯥ
ꯆꯠꯊꯣꯛꯎꯕ ꯌꯥꯏ ꯑꯗꯨꯗꯤ ꯅꯣꯡꯃ ꯅꯨꯡꯗꯥꯡꯋꯥꯏꯔꯝ ꯑꯃꯅꯦ ꯍꯥꯏꯗꯤ
ꯑꯥ
ꯀꯩꯅꯣꯝ ꯇꯧꯔꯒ ꯃꯣꯏꯗꯤ ꯆꯥꯎꯅ ꯇꯧꯕ ꯃꯥꯜꯂ‌ꯦ
ꯎꯝ
ꯂꯥꯏ ꯍꯔꯥꯎꯕꯖ‌ꯦ ꯌꯦꯡꯒꯗꯝꯕꯅꯦ ꯑꯩꯖꯨ ꯇꯥꯕ꯭ꯔꯣ
ꯅꯣꯏꯔꯣꯝꯒꯤꯗꯤ ꯀꯔꯝ ꯀꯥꯟꯗ ꯍꯔꯥꯎꯒꯦ
ꯑꯩꯈꯣꯏꯗꯤ ꯉꯜꯂꯤꯗ ꯀꯩꯅꯣ ꯁ꯭ꯋꯥꯏꯗ ꯍꯔꯥꯎꯕꯅꯦ ꯐꯦꯕꯋꯥꯔꯤ ꯋꯥꯛꯆꯤꯡ ꯁ꯭ꯋꯥꯏꯗ
ꯅꯣꯏꯒꯤꯗꯤ ꯀꯩꯅꯣ ꯑꯣꯏꯔꯝꯒꯅꯤꯅꯦ
ꯀꯧꯕ꯭ꯔꯨ ꯑꯥ ꯅꯣꯏꯗꯤ ꯀꯩ ꯆꯤꯡꯒꯦ
ꯑꯈꯣꯏꯗꯤ ꯏꯀꯣꯛ ꯅꯤꯡꯊꯧ ꯆꯤꯡꯉ‌ꯦ
ꯏꯀꯣꯛ ꯅꯤꯡꯊꯧꯁꯦ ꯀꯔꯤ ꯍꯥꯏꯗꯤ ꯀꯪꯂꯩꯗꯔꯣ ꯀꯪꯂꯩ ꯑꯣ ꯀꯪꯂꯩ ꯍꯔꯥꯎꯕꯗ ꯑꯗꯨꯗꯤ ꯀꯥꯂꯦꯟ ꯁ꯭ꯋꯥꯏꯗ ꯍꯔꯥꯎꯒꯨꯝ ꯇꯧꯗꯥꯏꯅꯦ
ꯎꯝ ꯍꯣꯏ ꯀꯪꯂꯩ ꯍꯔꯥꯎꯕꯁꯦ ꯑꯌꯥꯝꯕꯅ ꯀꯥꯂꯦꯟ ꯁ꯭ꯋꯥꯏꯗ ꯍꯔꯥꯎꯅꯩ
ꯑꯣ ꯀꯔꯤ ꯄꯥꯈꯪꯕ ꯀꯩꯅꯣꯝ ꯍꯥꯏꯔꯝꯕ ꯃꯥꯜꯂꯦ ꯅꯪ ꯀꯩꯅꯣꯝ ꯍꯥꯏꯒꯦ ꯇꯧꯔꯝ ꯃꯥꯜꯂꯦ
ꯄꯥꯈꯪꯕꯒꯤ ꯂꯥꯏꯆꯠ ꯑꯣꯏꯗꯣꯏꯅꯦꯕ ꯑꯩꯈꯣꯏꯒꯤꯗꯤ
ꯑꯣ ꯑꯩꯁꯦ ꯐꯖꯟ ꯈꯪꯗꯦꯅꯦ ꯀꯩꯅꯣ ꯀꯪꯂꯩꯒꯤ ꯃꯇꯥꯡꯖ‌ꯦ ꯑꯗꯒꯤ ꯎꯝ ꯇꯣꯉꯥꯟꯕ ꯖꯥꯠꯅꯤꯗꯀꯣ
ꯍꯣꯏ ꯑꯗꯨꯒ ꯊꯧꯋꯥꯜ ꯑꯁꯤꯒꯤ ꯕꯥꯕꯨꯄꯔꯥ ꯍꯦꯟꯗꯣꯔꯛꯑꯒ ꯑꯗꯥꯏꯗ ꯂꯩꯕ ꯈꯨꯟꯅ ꯂꯥꯏ ꯂꯝꯕꯤ ꯆꯠꯄꯠꯗꯒ ꯂꯥꯏ ꯂꯥꯏꯕꯛꯀ ꯍꯦꯛ ꯀꯠꯅꯕ ꯃꯐꯝꯗꯣ
ꯑꯣ
ꯁꯣꯔꯥꯔ‌ꯦꯟ ꯍꯔꯥꯎꯕꯅꯤ
ꯑꯣ
ꯂꯥꯏꯆꯠꯅꯦ ꯃꯣꯏ
ꯑꯆꯥ ꯑꯆꯥ
ꯈꯣꯏ ꯂꯥꯏꯆꯠꯇꯁꯨ ꯈꯔ ꯈꯥꯏꯗꯣꯛꯄꯅꯦ ꯄꯥꯈꯪꯕ ꯂꯥꯏꯆꯠ
ꯑꯥ
ꯁꯣꯔꯥꯔꯦꯟꯒꯤ ꯂꯥꯏꯆꯠ
ꯑꯥ
ꯑꯗꯒꯤꯗꯤ ꯁꯅꯥꯃꯍꯤ ꯂꯥꯏꯆꯠ ꯀꯥꯏꯅ ꯈꯔ ꯈꯥꯏꯗꯣꯛꯄꯅꯦ
ꯑꯣ ꯑꯗꯨꯅꯤꯅꯦ ꯑꯩꯅ ꯈꯪꯉꯤꯁꯤꯅ ꯁꯨꯞꯅꯇꯒꯤ ꯃꯣꯏꯒꯤ ꯀꯪꯂꯩꯅꯦ ꯃꯣꯏꯔꯥꯡꯅꯦ ꯑꯗꯨꯒꯤ ꯈꯥꯏꯗꯣꯛꯄꯗꯣ ꯃꯈꯜ ꯃꯔꯤ ꯊꯣꯛꯅ ꯈꯥꯏꯗꯣꯛꯄꯗꯣ
ꯑ
ꯑꯗꯨꯇꯪ ꯈꯪꯕ ꯑꯩꯅ ꯀꯨꯞꯅ ꯈꯪꯗꯕ
ꯑꯗꯨꯕꯨꯗꯤ ꯃꯈꯜ ꯑꯣꯏꯖꯈ꯭ꯔꯦꯗꯅ ꯑꯗꯨꯗ ꯃꯣꯏꯗ ꯂꯥꯠꯂꯤꯕ ꯂꯥꯏꯆꯠꯇꯣ
ꯍꯣꯏꯅꯦ ꯍꯣꯏꯅꯦ ꯑꯗꯨꯅꯦ ꯅꯪ ꯍꯥꯏꯗꯣ ꯎꯝ ꯑꯗꯨ ꯈꯪꯉꯨꯗꯕ
ꯀꯋꯥꯒꯤꯗ ꯍꯥꯏꯗꯣꯏꯔꯥ ꯊꯣꯡꯖꯨꯒꯤ ꯍꯥꯏꯗꯣꯏꯔꯥ ꯑꯃ ꯂꯥꯏ ꯑꯃ ꯍꯔꯥꯎꯕꯗꯣ ꯈꯪꯕ꯭ꯔꯥ
ꯑꯥ ꯑꯥ ꯑꯥ ꯂꯝꯄꯥꯛ ꯑꯃ ꯍꯥꯎꯁꯤꯒ ꯍꯦꯛ ꯍꯦꯛ ꯂꯥꯎꯕꯗꯨ ꯅꯠꯇ꯭ꯔꯣ
ꯑꯥ ꯑꯥ ꯃꯣꯏ ꯑꯗꯨꯒꯤ ꯂꯥꯏꯗꯣ ꯑꯗꯨꯗ ꯑꯗꯨꯗꯗꯤꯅꯦ ꯄꯦꯅꯥ ꯈꯛꯇꯅ ꯍꯔꯥꯎꯋꯦ ꯍꯥꯏꯕꯅꯦ ꯑꯇꯩ ꯇꯧꯕ ꯌꯥꯗꯦ
ꯀꯩꯅꯣꯒꯤ ꯖꯟꯇ꯭ꯔꯁꯦ
ꯑ ꯖꯟꯇ꯭ꯔꯖꯦ
ꯑ
ꯄꯦꯅꯥ ꯈꯛꯇꯨꯅ ꯇꯧꯗꯣꯏꯕ
ꯑꯣ ꯑꯆꯥ ꯑꯆꯥ ꯃꯈꯜ ꯃꯈꯟꯅꯤꯀꯣ ꯂꯩꯔꯤꯁꯦ ꯃꯅꯤꯄꯨꯔꯒꯤ ꯂꯥꯏ ꯍꯔꯥꯎꯕꯁꯦ
ꯃꯥꯅꯦ ꯑꯗꯨꯒ ꯀꯛꯆꯤꯡ ꯍꯔꯥꯎꯕꯗꯅ ꯑꯩꯈꯣꯏꯒꯤ ꯃꯣꯏ ꯍꯔꯥꯎꯕꯒꯤ ꯀꯩꯅꯣꯗ ꯑꯍꯥꯟꯕꯗꯅꯦ
ꯑꯥ
ꯂꯩ ꯀꯠꯄ ꯀꯥꯏ ꯂꯩꯅꯕꯅꯦꯕꯀꯣ
ꯑ ꯑ
ꯑꯩꯈꯣꯏ ꯈꯝꯕ ꯊꯣꯏꯕꯤꯅꯒ ꯋꯥꯔꯤꯗ ꯇꯧꯕꯗꯣ ꯊꯥꯡꯖꯤꯡꯗꯒ ꯈꯣꯡꯒꯨꯜ ꯃꯦꯂꯩ ꯊꯤ ꯈꯣꯡꯒꯨꯜ ꯃꯦꯂꯩ ꯀꯠꯈꯤꯕꯒꯤ ꯑꯗꯨꯃꯥꯏꯅꯒꯤ ꯏꯁꯇꯥꯏꯜꯗꯅꯦ
ꯎꯝ
ꯀꯛꯆꯤꯡꯒꯤꯁꯨ ꯂꯩ ꯃꯈꯜ ꯑꯃ ꯂꯩꯕꯅꯦ ꯃꯃꯤꯡꯗꯤ ꯀꯥꯎꯒ꯭ꯔꯦ
ꯑꯣ
ꯑꯗꯨꯒꯤ ꯂꯩꯗꯨ ꯀꯠꯄꯅꯦꯕꯀꯣ ꯂꯥꯏꯗ
ꯑꯣ
ꯑꯗꯨꯒ ꯀꯩꯅꯣꯅ ꯑꯃꯨꯛ ꯑ ꯃꯣꯏꯒꯤ ꯑꯃꯨꯛ ꯂꯥꯏꯔꯣꯏꯗꯅ ꯑꯃꯨꯛꯀ ꯑꯩꯈꯣꯏꯒꯤ ꯉꯥꯄꯨꯝ ꯐꯥꯕꯁꯦ
ꯑꯥ
ꯇꯨꯔꯦꯜꯗꯅꯤ ꯈꯪꯗꯦ ꯄꯨꯈ꯭ꯔꯤꯗꯅꯤ ꯈꯪꯗꯦ ꯉꯥꯄꯨꯝ ꯐꯥꯕꯒꯤ ꯀꯩꯅꯣꯁꯦ ꯊꯧꯔꯝꯁꯦ ꯑꯃ ꯍꯥꯞꯄ ꯇꯥꯏ ꯍꯥꯞꯄ ꯍꯥꯏ ꯇꯥ ꯑꯗꯨꯒ ꯑꯩꯈꯣꯏ ꯆꯛꯄ ꯀꯥꯡꯒꯨꯒꯤ ꯍꯔꯥꯎꯕꯖꯦ
ꯑꯥ
ꯁꯤꯗꯗꯤ ꯑꯩꯈꯣꯏ ꯑꯌꯥꯝꯕꯅ ꯂꯥꯏ ꯏꯀꯧꯈꯠꯄꯁꯦ
ꯑꯥ
ꯀꯩꯅꯣꯗ ꯇꯧꯋꯤꯗꯅ ꯑ ꯏꯁꯤꯡꯗꯒꯤ ꯏꯀꯧꯈꯠꯂꯤꯗꯅ
ꯑꯥ
ꯆꯛꯄ ꯀꯥꯡꯕꯨꯁꯤꯗꯤ ꯑꯗꯨꯗꯩ ꯅꯠꯇꯦꯕ
ꯑꯥ
ꯆꯛꯄ ꯀꯥꯡꯕꯨꯁꯤꯅ ꯑꯩꯈꯣꯏꯒꯤ ꯅꯨꯡꯁꯤꯠꯇ ꯅꯨꯡꯁꯤꯠꯇꯒꯤ ꯑꯣꯏꯅ ꯂꯥꯏꯖꯦ ꯏ ꯑ ꯏꯀꯧꯈꯠꯂꯛꯇꯣꯏꯕ
ꯑꯣ ꯈꯪꯗꯦꯅꯦ ꯁꯤ ꯁꯦꯛꯃꯥꯏꯒꯤꯗꯤ ꯀꯩꯅꯣꯗꯤ ꯇꯧ ꯇꯧꯋꯦ ꯇꯨꯔꯦꯟꯗꯩꯗꯤ ꯀꯧꯋꯦ ꯂꯥꯏ ꯏꯀꯧꯕꯗꯣ
ꯑꯥ
ꯍꯥꯏꯗꯤ ꯁꯦꯛꯃꯥꯏ ꯇꯨꯔꯦꯜꯗꯩ ꯇꯧꯋꯦꯕꯀꯣ ꯁꯦꯛꯃꯥꯏꯁꯤꯗꯤ ꯆꯛꯄ ꯗꯥꯏꯔꯦꯛꯁꯨ ꯆꯤꯡꯗꯕꯅꯤꯅꯦ ꯁꯦꯛꯃꯥꯏꯁꯦ ꯇꯣꯉꯥꯟꯅꯒ ꯍꯥꯏꯅꯕꯗꯀꯣ ꯇꯥꯏ ꯀꯥꯡꯒꯨ ꯀꯥꯏꯅ ꯍꯥꯏꯌꯦꯕ ꯃꯣꯏ ꯉꯁꯥꯏ ꯍꯥꯏꯕꯗ ꯍꯥꯏꯗꯤ ꯍꯟꯗꯛꯇ ꯑꯃꯨꯛ ꯍꯥꯏꯅꯔꯤꯁꯦ ꯃꯣꯏꯒꯤ ꯑꯍꯟ ꯈꯔꯅ ꯍꯥꯏꯅꯕ ꯗ ꯑꯩꯈꯣꯏꯗꯤ ꯆꯛꯄꯗꯁꯨ ꯆꯤꯡꯗꯦ ꯑꯩꯈꯣꯏꯗꯤ ꯇꯣꯡꯉꯥꯜꯂꯦ ꯀꯥꯏꯅ ꯍꯥꯏꯕꯁꯨ ꯌꯥꯎꯋꯦꯕ ꯁꯦꯛꯃꯥꯥꯏꯒꯤ ꯁꯥꯊꯤꯔꯤꯁꯤꯅ ꯑꯥ
ꯅꯣꯏꯒꯤ ꯂꯥꯏꯔꯣꯏ ꯅꯨꯃꯤꯠꯇꯅꯦ ꯃꯤ ꯑꯇꯣꯞꯄ ꯆꯪꯉꯒ ꯌꯦꯡ ꯌꯥꯕ꯭ꯔꯥ
ꯌꯥꯏꯗ
ꯑꯗꯣ ꯑꯩꯈꯣꯏꯒꯤ ꯀꯩꯅꯣꯗꯗꯤ ꯌꯥꯗꯦꯕ ꯑ ꯑꯟꯗ꯭ꯔꯣ ꯀꯨꯝꯕꯒ ꯑꯟꯗ꯭ꯔꯣꯒꯨꯝꯕꯁꯦ
ꯑꯥ
ꯁꯤꯒꯨꯝꯕꯗꯗꯤ ꯃꯤ ꯆꯪꯍꯟꯗꯦꯕ ꯂꯥꯏꯔꯣꯏ ꯑꯩꯈꯣꯏ ꯂꯥꯏ ꯍꯔꯥꯎꯕꯒꯤ ꯂꯥꯏꯔꯣꯏꯁꯤꯗ ꯃꯣꯏ ꯂꯥꯏ ꯍꯔꯥꯎꯕꯗꯅꯦ ꯃꯤ ꯑꯇꯣꯞꯄ ꯌꯦꯡꯕ ꯁꯨꯡꯌꯥ ꯌꯥꯗꯦ ꯍꯥꯏꯕꯅꯦ ꯃꯣꯏ
ꯑꯣ ꯑꯣ ꯈꯪꯗꯦꯅꯦ ꯄꯥꯛꯅ ꯑꯩꯁꯦ ꯑ ꯁꯦꯛꯃꯥꯏꯒꯤꯁꯤ ꯄꯥꯛ ꯌꯦꯡꯕꯁꯨ ꯂꯥꯛ ꯑꯩꯅ ꯑꯉꯥꯡ ꯑꯣꯏꯔꯤꯉꯩꯗ ꯈꯪꯕꯗꯀꯣ ꯍꯥꯏꯗꯤ ꯍꯧꯖꯤꯛꯄꯨꯗꯤ ꯌꯦꯡꯅꯔꯝꯃꯗ꯭ꯔꯥ ꯈꯪꯗꯦ ꯃ ꯃꯇꯝ ꯑꯃꯗꯗꯤ ꯊꯣꯏꯅ ꯑꯇꯣꯞꯄ ꯂꯝꯗꯒꯤꯒ ꯍꯧꯖꯤꯛ ꯁ꯭ꯋꯥꯏꯗ ꯌꯦꯡꯅ ꯈꯨꯔꯥꯏꯒ ꯆꯠꯇꯅ ꯈꯣꯠꯇꯅ ꯇꯧꯅꯩꯖꯦ
ꯑ
ꯍꯥꯏꯗꯤ ꯊꯣꯏꯅ ꯆꯠꯅꯔꯛꯇꯦꯕ ꯑꯗꯨꯃꯥꯏ ꯂꯥꯛꯅꯗꯕ ꯃꯥꯜꯂꯦꯕ ꯑꯗꯨꯅ ꯑꯩꯁꯨ ꯈꯪꯗꯕꯗꯣ ꯑꯩꯗꯤ ꯊꯥꯏꯅꯗꯤ ꯑꯗꯨꯝ ꯂꯥꯏ ꯍꯔꯥꯎꯕꯁꯦ ꯁꯨꯃꯥꯏꯅ ꯃꯤ ꯀꯩꯁꯨ ꯌꯦꯡꯅꯗꯕꯣꯏꯅ ꯈꯜꯂꯦꯕ ꯍꯥꯏꯗꯤ ꯈꯨꯟ ꯈꯨꯟꯒꯤ ꯑꯗꯨꯃꯥꯏꯅ ꯇꯧꯔꯤꯔ ꯑꯗꯨꯥꯏꯅ ꯈꯟꯖꯕꯗꯣ ꯑꯗꯨꯃꯥꯏꯅ ꯇꯧꯔꯝꯕꯁꯨ ꯌꯥꯏ ꯑꯩꯖꯨ ꯐꯖꯅ ꯈꯪꯗꯦ ꯑ
ꯈꯣꯏꯒꯤ ꯈꯪꯗꯦꯗ ꯆꯠꯅꯕꯤꯁꯦ ꯑꯗꯨꯝ ꯂꯩꯔꯃꯤ ꯂꯥꯏ ꯍꯔꯥꯎ ꯑꯟꯗ꯭ꯔꯣꯒꯤ ꯑꯩꯈꯣꯏꯒꯤ ꯆꯐꯨ ꯍꯥꯏꯅ ꯊꯥꯏꯅ ꯂꯩꯔꯝꯃꯦꯕ ꯍꯧꯖꯤꯛꯄꯨꯗꯤ ꯆꯥꯎꯈꯠꯂꯕꯅꯤꯅ ꯆꯥꯐꯨ ꯄꯥꯛ ꯁꯥꯟꯅꯈꯤꯗ꯭ꯔꯦꯕꯀꯣ ꯂꯥꯏꯒꯤ ꯀ ꯈꯔ ꯁꯥꯕ ꯅꯠꯇꯅ
ꯑꯥ
ꯑ ꯍꯥꯟꯅꯗꯤꯅꯦ ꯅꯥꯐꯨꯁꯦ ꯃꯣꯏꯒꯤ ꯑꯟꯗ꯭ꯔꯣꯒꯤ ꯑꯩꯈꯣꯏꯅ ꯆꯩꯔꯥꯎꯕ ꯇꯧꯗ꯭ꯔꯣ
ꯍ ꯍꯣꯏ
ꯆꯩꯔꯥꯎꯕ ꯍꯧꯗ꯭ꯔꯤꯉꯩꯒꯤ ꯁ꯭ꯋꯥꯏꯗꯀꯣ
ꯑꯥ
ꯆꯐꯨ ꯀꯩꯅꯣ ꯇꯧꯕꯁꯦ
ꯑꯥ
ꯀꯔꯤ ꯀꯔꯤ ꯆꯐꯨ ꯁꯥꯟꯅꯕꯒꯤ ꯂꯩꯕꯥꯛꯁꯦ ꯃꯐꯝ ꯑꯃꯅꯤ ꯍꯥꯏꯌꯦꯕ ꯑꯗꯨꯗꯒꯤ ꯄꯦꯛꯍꯜꯂꯦꯗꯅ
ꯑꯥ
ꯑꯗꯨꯒ ꯀꯩꯅꯣ ꯇꯧꯕꯁꯦ ꯅꯨꯄꯥ ꯈꯛꯇꯅ ꯆꯐꯨꯁꯦ
ꯎꯝ
ꯊꯗꯣꯏꯕ ꯑꯗꯨꯒ ꯌꯨꯝꯒꯤ ꯃꯧ ꯅꯨꯄꯤꯅꯁꯨ ꯂꯩꯁꯥꯕꯤ ꯑꯝꯇ ꯆꯐꯨ ꯁꯥꯥꯟꯍꯟꯗꯦꯕ ꯃꯣꯏ ꯆꯠꯅꯕꯤꯗ ꯀꯃꯥꯏꯅ ꯇꯧꯒꯦꯗ ꯂꯩꯁꯥꯕꯤꯁꯤ ꯑꯇꯣꯞꯄ ꯃꯣꯏꯒꯤ ꯀꯥꯁꯇ ꯅꯠꯇꯕꯤꯗ ꯑꯇꯣꯞꯄꯗ ꯃꯌꯨꯝ ꯄꯥꯟꯕ ꯌꯥꯎꯁꯜꯂꯛꯏꯗꯅ
ꯎꯝ
ꯑꯗꯨꯒꯤ ꯉꯁꯥꯏ ꯃꯣꯏꯅ ꯁꯥꯔꯤꯕ ꯆꯐꯨꯗꯣ
ꯎꯝ
ꯑꯇꯣꯞꯄ ꯃꯐꯝꯗ ꯍꯩꯔꯒ ꯆꯠꯈ꯭ꯔꯗꯤ ꯄꯨꯔ ꯆꯠ ꯈ꯭ꯔꯗꯤ ꯃꯣꯏꯗꯨ ꯁꯨꯡꯁꯣꯏ ꯁꯣꯏꯗꯅ ꯁꯥꯔꯛꯀꯅꯤ ꯁꯦꯟꯗꯥ ꯂꯝꯕꯤ ꯇꯥꯜꯂꯛꯀꯅꯤ ꯍꯥꯏꯕꯒꯤ ꯀꯩꯅꯣ ꯋꯥꯈꯟꯗꯅꯦ ꯑꯗꯨꯒꯤ ꯆꯐꯨꯠꯇꯣ ꯁꯍꯟ ꯁꯍꯟꯗꯕꯤꯗ
ꯑꯣ ꯁꯦꯟꯗꯥꯟ ꯂꯝꯕꯤꯇꯪꯒꯤ ꯋꯥꯁꯨ ꯅꯠꯇꯅꯀꯣ ꯆꯐꯨꯒꯤꯁ ꯌꯥꯝ ꯂꯨꯏꯌꯦꯅꯦ ꯍꯥꯏꯗꯤ ꯃꯩ ꯏꯠꯇ꯭ꯔꯒꯗꯤ ꯄꯨꯊꯣꯛꯁꯨ ꯄꯨꯊꯣꯛꯅꯗꯦꯀꯣ
ꯑꯥ
ꯍꯥꯏꯗꯤ ꯊꯣꯡꯖꯥꯎꯗꯒ ꯇꯧꯔꯤꯗꯣ ꯃꯩ ꯏꯇꯕ ꯆꯐꯨ ꯂꯧꯕꯗꯤ ꯂꯩꯀꯥꯏꯅ ꯌꯥꯗꯦꯕ ꯍꯥꯏꯗꯤ ꯁꯥꯎꯅꯗꯅ ꯈꯣꯠꯅꯗꯅ
ꯑꯗꯨꯗꯒꯤꯁꯨ ꯅꯠꯇꯕ ꯃꯣꯏ ꯃꯣꯏꯒꯤ ꯃꯣꯏꯒꯤꯗꯨꯅ ꯃꯣꯏ ꯏꯄꯩ ꯋꯥꯔꯤ ꯅꯠꯇꯕ ꯃꯣꯏꯒꯤ ꯂꯩꯕꯥꯛ ꯑ ꯄꯦꯛꯄꯁꯦ ꯇꯣꯉꯥꯟꯕ ꯂꯩꯕꯥꯛ ꯄꯦꯛꯐꯝ ꯂꯩ ꯍꯥꯏꯌꯦꯕ
ꯑꯣ ꯂꯩꯔꯝꯒꯅꯤ ꯑꯟꯗ꯭ꯔꯣꯁꯨ ꯆꯐꯨ ꯐꯖꯅ ꯁꯥꯕꯅꯦ ꯃꯣꯏꯁꯨ ꯍꯥꯟꯅ ꯍꯧꯖꯤꯛꯇꯤ ꯃꯥꯡꯗꯔꯕ ꯃꯥꯜꯂꯦ
ꯍꯧꯖꯤꯛꯇꯤ ꯀꯣꯔꯐꯨ ꯑꯆꯧ ꯑꯆꯧꯕ ꯌꯣꯠꯀꯤ ꯀꯣꯔꯐꯨ ꯊꯣꯛꯂꯛꯄꯁꯦ ꯁꯤꯁꯤꯅ ꯁꯤꯟꯈꯤꯕ ꯍꯥꯏꯇꯥꯔꯦ
ꯎꯝ ꯃꯥꯅꯦ ꯇꯧꯔꯝꯕꯅꯦ ꯃꯣꯏꯁꯨ
ꯍꯥꯟꯅꯗꯤ ꯌꯨ ꯊꯣꯡꯉꯁꯨ ꯀꯩꯅꯣꯅꯤꯗꯣ ꯆꯐꯨ ꯑꯆꯧꯕ ꯂꯩꯕꯥꯛ ꯑꯗꯨꯗ ꯊꯣꯡꯉꯝꯕꯅꯤꯗꯣ ꯊꯥꯏꯅꯒꯤ ꯎꯇꯤꯒ ꯊꯣꯡꯕꯁꯦ ꯂꯩꯕꯥꯛꯀꯤ ꯆꯐꯨꯁꯦ ꯁꯤꯗ ꯊꯣꯡꯕ ꯐꯖꯅ ꯍꯥꯎꯋꯦ ꯍꯥꯏ
ꯑꯣ ꯇꯧꯔꯝꯒꯅꯤ ꯃꯍꯥꯎꯗꯨ ꯈꯦꯠꯅꯗꯣꯏꯅꯤꯅ
ꯎꯝ
ꯐꯔꯦ ꯑꯗꯨꯗꯤ ꯀꯩꯅꯣ ꯇꯧꯊꯣꯛꯑꯣꯅꯦ ꯑꯩꯖꯨ ꯁꯤꯗ ꯆꯥꯛ ꯑꯝꯇ ꯆꯥꯊꯣꯛꯎꯒꯤꯒꯦ ꯆꯥꯛ ꯂꯥꯝꯈꯠꯂꯦ
ꯍꯍꯣ
ꯑꯥ ꯀꯣꯟꯅ ꯑꯃꯨꯛ ꯇꯧꯔꯛꯀꯦ ꯑꯩꯃꯨꯛ
ꯍꯣ ꯍꯣꯏ
ꯍꯣ ꯍꯣꯏ ꯊꯝꯃꯦꯀꯣ